ꯍꯜꯂꯣ
ꯑꯣ ꯇꯥꯔꯤꯕ꯭ꯔꯣ
ꯑꯣ ꯇꯥꯔꯦ
ꯃꯥꯂꯤꯛꯣ
ꯍꯥꯥ
ꯅꯦꯠꯋꯥꯛꯁꯦ ꯈꯔ ꯅꯨꯡꯉꯥꯏꯇꯕ ꯃꯥꯜꯂꯦ ꯀꯣ
ꯈꯪꯗꯦ ꯑꯗꯨꯒꯤꯔ ꯑꯩꯉꯣꯟꯗꯒꯤꯔꯥ ꯅꯪꯉꯣꯟꯗꯒꯤꯔ
ꯑꯩ ꯑꯩꯉꯣꯟꯗꯗꯤ ꯌꯥꯝ ꯐꯖ ꯅꯦꯠꯋꯥꯛꯗꯤ
ꯎ ꯑꯩꯉꯣꯟꯗꯒꯤ ꯑꯣꯏꯔꯝꯃꯅꯤ ꯑꯗꯨꯗꯤ
ꯆꯤꯡꯗ ꯂꯩꯕ꯭ꯔꯥ ꯏꯆꯦꯗꯤ
ꯆꯤꯡꯗ ꯅꯠꯇꯦ ꯇꯝꯗꯅꯦ ꯎꯝ
ꯎꯝ ꯐꯩꯅꯤ ꯑꯗꯨꯗꯤ
ꯈꯪꯗꯦ ꯐꯩ ꯍꯥꯏꯁꯤꯔꯥ ꯐꯠꯇꯦ ꯍꯥꯏꯁꯤꯔꯥ
ꯇꯝꯗ ꯂꯩꯕꯁꯦ ꯅꯨꯡꯉꯥꯏꯗꯅ
ꯑꯃꯔꯣꯝꯗ ꯍꯥꯏꯔꯗꯤ ꯅꯨꯡꯉꯥꯏ ꯑꯃꯔꯣꯝꯗ ꯍꯥꯏꯔꯗꯤ ꯅꯨꯡꯉꯥꯏꯇꯦ
ꯎꯝ ꯀꯔꯤ ꯀꯔꯤ ꯊꯕꯛ ꯇꯧꯔꯒ ꯂꯩꯔꯦ ꯏꯆꯦꯗꯤ
ꯍꯥꯥ
ꯀꯔꯤ ꯀꯔꯤ ꯊꯕꯛ ꯇꯧꯔꯒ ꯂꯩꯔꯦ
ꯑꯁ ꯀꯔꯤꯁꯨ ꯇꯧꯗꯦꯗ ꯑꯗꯨꯝ ꯌꯨꯝ ꯁꯪꯉꯒ ꯌꯨꯝ ꯁꯦꯟꯅꯔꯒ ꯑꯉꯥꯡ ꯁꯦꯟꯅꯔꯒ ꯂꯩ
ꯎꯝ
ꯍꯥꯥ
ꯎꯈ꯭ꯔꯦꯅꯦ ꯍꯥꯟꯅ
ꯇꯥꯗꯦꯌꯦ
ꯏꯆꯦꯒꯤ ꯅꯨꯄꯥ ꯑꯣꯏꯔꯝꯅꯦꯕꯀꯣ ꯀꯩꯅꯣ ꯗꯤ ꯄꯤꯗ ꯊꯝꯕꯗꯣ
ꯎꯝ
ꯐꯦꯃꯤꯂꯤ ꯑꯣꯏꯔꯝꯅꯤꯕ
ꯍꯥꯥ
ꯏꯆꯦꯒꯤ ꯋꯥꯆꯦꯞ ꯗꯤ ꯄꯤꯗ ꯊꯝꯕꯗꯣ ꯏꯆꯦꯈꯣꯏꯒꯤ ꯐꯦꯃꯤꯂꯤ ꯑꯣꯏꯔꯝꯒꯅꯤꯕ ꯑꯩ ꯏꯆꯦꯒꯤ ꯅꯨꯄꯥꯗꯣ ꯏꯆꯦꯒꯤ ꯅꯨꯄꯥꯗꯣ ꯍꯥꯟꯅ ꯎꯈ꯭ꯔꯦꯕꯀꯣ
ꯎꯝ ꯀꯥꯏꯗ ꯎꯕ꯭ꯔꯥ ꯎꯔꯝꯒꯅꯤ
ꯎꯝ ꯍꯥꯅꯥ ꯎꯈꯔꯦ ꯀꯥꯏ ꯀꯥꯏꯗꯅꯣ ꯈꯣꯏ ꯆꯥꯠꯃꯤꯟꯅꯈꯔ꯭ꯦꯕꯀꯣ
ꯎꯝ ꯈꯪꯂꯝꯂꯅꯤ
ꯀꯔꯤ ꯀꯔꯤ ꯌꯦꯟꯁꯥꯡ ꯆꯥꯔꯦ ꯏꯆꯦꯗꯤ
ꯍꯋꯥꯏꯒ ꯁꯤꯕꯣꯠꯀ ꯆꯥꯏ
ꯑꯣ ꯑꯁ ꯁꯤꯕꯣꯠ ꯁꯦꯕꯣꯠ ꯍꯥꯏꯕꯗ ꯑꯩꯅ ꯊꯥꯏꯅꯒꯤ ꯍꯣꯁꯇꯦꯜ ꯂꯩꯕ ꯃꯇꯝꯗ ꯅꯤꯡꯁꯤꯡꯉꯤꯅꯦ ꯑꯗꯨ ꯈꯛꯇ ꯄꯤꯕ ꯋꯥꯅꯤꯗ
ꯎꯝ
ꯃꯔꯥꯡ ꯀꯥꯏꯅ ꯍꯧꯋꯦꯕꯀꯣ ꯑꯩꯈꯣꯏ ꯃꯅꯥꯛꯇ ꯑꯗꯨꯒꯤ
ꯎꯝ
ꯑꯗꯨꯒꯨꯝꯕ ꯈꯛꯇ ꯄꯤꯌꯦꯕ
ꯐꯖꯅ ꯊꯣꯡꯕꯤꯔꯗꯤ ꯍꯥꯎꯋꯦ
ꯑꯉꯧ ꯐꯖꯟ ꯇꯧꯔꯒꯗꯤ ꯍꯥꯎꯋꯦꯕꯀꯣ ꯑꯗꯨ
ꯎꯝ
ꯐꯖꯟ ꯊꯣꯡꯗ꯭ꯔꯥꯗꯤ ꯇꯟꯕꯨ ꯇꯜꯂꯦꯗ ꯆꯥꯕ
ꯎꯝ ꯇꯧꯎꯕꯅꯤ
ꯑꯉꯥꯡꯁꯤꯡꯗꯤ ꯑꯩꯗꯤ ꯍꯧꯖꯤꯛ ꯀꯩꯝ ꯇꯧꯗꯦꯗ ꯇꯦꯔꯦꯁꯗ ꯀꯥꯔꯒ ꯂꯩ ꯍꯧꯖꯤꯛ ꯑꯁ ꯅꯨꯡꯁꯥ ꯀꯩꯅꯣ ꯅꯨꯡꯁꯤꯠ ꯌꯥꯝ ꯆꯨꯞ ꯅꯨꯡꯁꯤꯠ ꯌꯥꯝ ꯁꯤꯠꯄꯒꯤ ꯌꯥꯝ ꯅꯨꯡꯉꯥꯏꯌꯦꯕꯀꯣ ꯍꯧꯖꯤꯛꯁꯦ
ꯎꯝ ꯎꯝ
ꯑꯗꯨꯒꯤ ꯐ꯭ꯔꯦꯁ ꯑꯣꯏꯌꯦ ꯌꯥꯝ ꯐ꯭ꯔꯦꯁ ꯑꯣꯏꯌꯦ ꯑꯗꯨꯅ ꯀꯦꯔꯦꯁꯇꯥ ꯐꯝꯃꯣꯏ ꯇꯦꯔꯦꯁꯇꯥ ꯐꯝꯃ ꯂꯩ ꯆꯦ ꯈꯣꯏ ꯑꯉꯥꯡꯈꯣꯏꯗꯤ ꯀ꯭ꯌꯥ ꯀ꯭ꯂꯥꯁ ꯀꯌꯥ ꯀꯌꯥ ꯇꯝꯈ꯭ꯔꯦ
ꯑꯁ ꯎꯝ ꯄ꯭ꯔꯤ ꯅꯖꯔꯤ ꯈꯛꯇꯥ ꯉꯥꯏꯔꯤ ꯍꯧꯕꯗ ꯉꯥꯏꯔꯦ
ꯑꯣ ꯑꯗꯨꯗꯤ ꯑꯁ ꯃꯇꯝ ꯌꯥꯝ ꯋꯥꯠꯂꯤꯅꯦ
ꯎꯝ ꯎꯝ ꯋꯥꯠꯂꯦ
ꯑꯉꯥꯡꯁꯤꯡꯗꯣ ꯐꯖꯅ ꯁꯦꯝ ꯁꯦꯝꯈ꯭ꯔꯣꯀꯣ ꯇꯨꯡꯒꯤ ꯑꯆꯧꯕ ꯑꯣꯏꯅꯕ ꯍꯧꯖꯤꯛꯀꯥꯟꯁꯦ ꯍꯧꯖꯤꯛꯀꯥꯟꯁꯦ ꯂꯥꯏꯔꯤꯛ ꯐꯖꯅ ꯍꯩꯇ꯭ꯔꯥꯗꯤ ꯍꯤꯡꯕꯁꯦ ꯌꯥꯝ ꯋꯥꯗꯧꯔꯤ
ꯑꯗꯨꯅꯤꯅꯦ
ꯀꯝꯄꯤꯇꯤꯇꯤꯞꯀꯤ ꯀꯝꯄꯤꯇꯤꯇꯤꯞꯁꯦ ꯌꯥꯝ ꯋꯥꯡꯈ꯭ꯔꯦꯕ ꯍꯧꯖꯤꯛꯀꯥꯟꯁꯦ
ꯎꯝ ꯎꯝ
ꯗꯨꯃꯥꯏꯅ ꯑꯣꯏꯈ꯭ꯔꯦ
ꯏꯁ ꯈꯪꯗ꯭ꯔꯦ ꯁꯦꯝꯕ ꯉꯝꯒꯗ꯭ꯔꯥ
ꯑꯩ ꯍꯣꯜꯕꯨ ꯍꯣꯠꯅꯔꯗꯤ ꯉꯝꯅꯤꯅꯦ ꯀꯩꯅꯣ
ꯎꯝ
ꯑꯩꯈꯣꯏꯅꯕꯨ ꯐꯖꯅ ꯍꯣꯠꯅꯔꯗꯤ ꯉꯝ ꯉꯝꯒꯅꯤ ꯍꯧꯖꯤꯛꯀꯥꯟꯒꯤ ꯑꯉꯥꯡꯁꯤꯡ ꯆꯠꯅꯕꯤ ꯑꯃ ꯂꯩꯕꯀꯣ ꯁꯤ ꯍꯧꯖꯤꯛꯀꯥꯟꯒꯤ ꯀꯩꯅꯣ ꯐꯣꯟ ꯌꯥꯝ ꯄꯥꯏꯒꯟꯕꯗꯣ ꯑꯉꯥꯡꯁꯤꯡꯁꯦ ꯑꯗꯨꯒꯨꯝꯕꯗꯣ ꯈꯔ ꯇꯧꯍꯟꯒꯅꯨꯀꯣ ꯌꯥꯝ ꯇꯧꯍꯟꯅꯨꯀꯣ ꯑꯁ ꯑꯗꯨꯗ ꯑꯗꯨꯁꯨ ꯀꯟꯇ꯭ꯔꯣꯜ ꯇꯧꯔꯒꯀꯣ ꯃꯃꯥ ꯃꯄꯥꯅ ꯀꯟꯇ꯭ꯔꯣꯜ ꯇꯧꯔꯒ ꯐꯖꯅ ꯁꯦꯟꯅ ꯑꯁ ꯑꯗꯨꯕꯨ ꯌꯥꯝ ꯐꯠꯇꯕꯅꯤ ꯑꯈꯣꯏ ꯃꯇꯝꯗꯗꯤ ꯑꯈꯣꯏ ꯃꯇꯝꯗ ꯑꯈꯣꯏꯅ ꯑꯉꯥꯡ ꯁꯨꯛ ꯄꯤꯛ ꯄꯤꯛꯄ ꯃꯇꯝꯗꯗꯤ ꯑꯁꯤꯒꯨꯝꯕ ꯄꯣꯠꯁꯦ ꯄꯥꯛ ꯎ ꯎꯗ꯭ꯔꯦꯕꯀꯣ ꯑꯗꯨꯒꯤ ꯑꯃꯔꯣꯝꯗ ꯍꯥꯏꯔꯗꯤ ꯍꯧꯖꯤꯛ ꯐꯩꯌꯦꯕꯀꯣ ꯑꯗꯨ ꯌꯦꯡꯕꯁꯦ ꯃꯤꯠꯁꯨ ꯌꯥꯝ ꯁꯣꯛꯒꯦ ꯍꯛꯆꯥꯡꯁꯨ ꯀꯣꯛꯁꯨ ꯌꯥꯝ ꯀꯩꯅꯣ ꯕꯦꯔꯥ ꯀꯥꯕꯅꯦꯕꯀꯣ ꯃꯣꯏ ꯑꯉꯥꯡꯁꯤꯡꯗꯤ ꯅꯧꯔꯤꯕꯅꯤꯅ ꯃꯣꯏꯒꯤ ꯀꯣꯛꯁꯨ ꯌꯥꯝ ꯁꯣꯜꯂꯤꯕꯀꯣ ꯑꯗꯨꯒꯤ
ꯑꯩꯒ ꯑꯩꯒ ꯂꯩꯔꯗꯤ ꯄꯥꯛ ꯌꯦꯡꯗꯦꯗ ꯃꯄꯥꯅ ꯂꯩꯕ ꯀꯥꯟꯗ
ꯑꯣ ꯑꯁ ꯃꯄꯥꯁꯨ ꯅꯨꯡ ꯁꯤꯕꯒꯤ ꯇꯧꯕ ꯑꯣꯏꯗꯣꯏ ꯑꯣ ꯑꯁ ꯑꯩꯒꯣꯟꯗ ꯑꯩꯒꯤ ꯃꯃꯥꯡꯗ ꯂꯩꯒ ꯁꯨꯃꯥꯏꯅ ꯅꯤꯉꯥꯏꯒꯨꯝꯕ ꯀꯜꯂꯗꯤ ꯑꯩꯗꯤ ꯐꯖꯅ ꯐꯨꯕꯤꯅꯤꯀꯣ ꯏꯌꯥꯝꯕ ꯃꯆꯥꯥꯁꯤꯡꯁꯨ ꯁꯨꯃꯥꯏꯅ ꯇꯧꯋꯤꯕ
ꯑ
ꯑꯩꯒꯤ ꯏꯌꯥꯝꯕꯁꯦ ꯅꯨꯞ ꯑꯅꯤ ꯑꯅꯤꯗꯤ ꯌꯨꯝ ꯄꯥꯜꯂꯒ ꯃꯆꯥ ꯂꯩꯈ꯭ꯔꯦꯕꯀꯣ ꯑꯗꯨꯃꯥꯏꯅ
ꯎꯝ
ꯃꯣꯏꯅꯤ ꯍꯦꯛꯇ ꯅꯤꯉꯥꯏ ꯇꯧꯔꯒ ꯃꯃꯥ ꯃꯄꯥꯅ ꯇꯟꯕꯤꯒꯅꯤ ꯍꯥꯏꯕꯒꯤ ꯃꯑꯣꯡꯗ ꯃꯔꯛ ꯃꯔꯛꯇ ꯇꯧꯕꯀꯣ ꯑꯗꯨꯒꯤ ꯃꯣꯏ ꯃꯣꯏ ꯑꯉꯥꯡꯁꯤꯡꯁꯦ ꯃꯃꯥ ꯃꯄꯥ ꯑꯩ ꯃꯃꯥꯡꯗꯗꯤ ꯑꯪꯀꯜ ꯈꯣꯏꯅ ꯄꯨꯔꯣꯏ ꯍꯥꯏꯕ ꯋꯥꯈꯜꯂꯣꯟ ꯌꯥꯝ ꯂꯩꯌꯦꯕꯀꯣ ꯐꯨꯕꯤꯗꯕꯒꯤ ꯑꯩꯗꯤ ꯑꯗꯨ ꯌꯥꯗꯦ ꯃꯣꯏ ꯃꯃꯥ ꯃꯃꯥ ꯃꯅꯥꯛꯇꯒꯤꯔ ꯆꯤꯡꯊꯔꯒ ꯐꯖꯅ ꯐꯨꯕꯕꯨ ꯑꯁ ꯑꯗꯨꯗꯤ ꯑꯩꯉꯣꯟꯗꯗꯤ ꯌꯥꯝ ꯀꯤꯕꯅꯤ
ꯅꯨꯄꯤ ꯊꯔ꯭ꯤ ꯅꯨꯄꯤ ꯊꯤꯗ꯭ꯔꯤꯕꯣ ꯅꯪꯗꯤ
ꯑꯁ ꯑꯩꯗꯤ ꯑꯉꯥꯡꯅꯤꯍꯦ ꯀꯩꯅꯣ
ꯑꯩ ꯇꯝ ꯑꯩ ꯇꯝꯕꯗ ꯂꯣꯏꯗ ꯉꯥꯏꯔꯤꯍꯦ ꯀꯣꯂꯦꯖ ꯂꯣꯏꯗ ꯉꯥꯏꯔꯤ
ꯌꯨꯝ ꯄꯥꯟꯒꯕꯗꯤ ꯋꯥꯠ ꯌꯥꯝ ꯋꯥꯠꯂꯤꯗ ꯆꯍꯤ ꯃꯉꯥ ꯇꯔꯨꯛ ꯋꯥꯠꯂꯤ
ꯑꯥꯏ ꯄꯥꯂꯒ ꯀꯩ ꯀꯩꯗꯧ ꯅꯨꯏꯅꯣꯗ
ꯃꯥꯅꯦ ꯃꯤ ꯈꯔꯅ ꯑꯣ ꯍꯥꯟꯅ ꯏꯍꯦ ꯑ ꯀꯩꯅꯣ ꯅꯍꯥꯟꯅꯄꯥꯥꯜꯂꯒ ꯑꯨꯕ ꯀꯥꯟꯗꯀꯣ ꯑꯁ
ꯎꯝ
ꯑꯩ ꯑꯗꯨ ꯎꯕ ꯀꯥꯟꯗ ꯋꯥꯈꯟꯁꯦ ꯀꯩꯅꯣ ꯅꯨꯡꯉꯥꯏꯇꯕꯀꯣ
ꯍꯥꯏꯕꯗꯤ ꯀꯔꯤ ꯍꯥꯏꯁꯤꯔ ꯄꯥꯟ ꯄꯥꯟꯕ ꯀꯥꯟꯗ ꯃꯇꯤꯛ ꯆꯥꯔꯦ ꯍꯥꯏꯕ ꯃꯇꯝꯗ ꯄꯥꯜꯂꯗꯤ ꯐꯩꯗꯅ
ꯑꯗꯨ ꯑꯗꯨ ꯑꯗꯨ ꯃꯇꯝꯗ ꯑꯗꯨꯃꯥꯏ ꯇꯧꯔꯗꯤ ꯐꯩꯌꯦ ꯏꯁꯥꯒꯤ ꯏꯟꯀꯝꯒꯨꯝꯕ ꯂꯩꯕ ꯀꯥꯟꯗꯀꯣ
ꯎꯝ ꯑꯗꯨ ꯐꯩꯌꯦ
ꯇꯣꯝꯅ ꯍꯥꯏꯔꯒꯀꯣ ꯏꯆꯦ ꯅꯨꯄꯤꯁꯤꯡꯁꯨ ꯀꯗꯥꯔ ꯌꯥꯝ ꯇꯧꯈ꯭ꯔꯦꯀꯣ ꯂꯥꯏꯔꯕ ꯄꯥꯈꯪꯗ ꯅꯨꯡꯁꯤ ꯋꯥꯔꯤ ꯁꯥꯟꯅꯕ ꯐꯥꯎ ꯇꯜꯂꯤꯅꯦ ꯍꯧꯖꯤꯛ
ꯎꯝ ꯍꯩꯅꯕꯅꯤꯅꯦ ꯍꯜꯂ ꯀꯥꯟꯁꯦ
ꯊꯥꯏꯅꯒꯤ ꯊꯥꯏꯅꯒꯤ ꯅꯨꯄꯤꯒꯤ ꯃꯇꯨꯡ ꯊꯥꯏꯅꯒꯤ ꯅꯨꯄꯤꯗꯒꯤ ꯅꯨꯄꯤꯁꯤꯡꯒ ꯍꯧꯖꯤꯛꯀꯤꯁꯤꯒ ꯑꯁ ꯊꯤꯟ ꯊꯤꯅ ꯑꯣꯟꯅꯔꯤ
ꯑꯁ ꯑꯩꯁꯨ ꯄꯪꯂꯨꯕꯒꯤ ꯏꯟꯀꯝ ꯂꯩꯇꯕꯗ ꯂꯩꯁꯜꯂꯨꯔꯦ
ꯑꯁ ꯑꯗꯨꯒ ꯅꯪ ꯀꯩꯅꯣ ꯅꯪꯒꯤ ꯄꯨꯟꯁꯤꯗ ꯅꯪꯒꯤ ꯄꯨꯟꯁꯤ ꯁꯤꯗ ꯑꯗꯨ ꯐꯒꯅꯤ ꯍꯥꯏꯅ ꯀꯩꯅꯣ ꯀꯩꯅꯣꯅ ꯁꯦꯝꯈꯤ ꯇꯤꯕꯒꯤꯅꯤ ꯑꯗꯨꯗ ꯋꯥꯈꯟ ꯄꯤꯛꯊꯒꯅꯨ ꯌꯥꯝ ꯆꯥꯎꯅ ꯂꯩꯌꯨ ꯋꯥꯈꯟ ꯆꯥꯎꯊꯣꯛꯎ
ꯉꯁꯤ ꯈꯔ ꯋꯥꯅ ꯍꯤꯡꯉꯁꯨ ꯇꯨꯡꯗ ꯅꯨꯡꯉꯥꯏ ꯅꯨꯡꯉꯥꯏ ꯅꯨꯡꯉꯥꯏꯕ ꯑꯣꯏꯔꯗꯤ ꯐꯩꯗꯅ
ꯑꯗꯨꯒꯤ ꯑꯁꯥꯗꯅꯤ ꯂꯩꯔꯤ
ꯎꯝ ꯑꯗꯨꯃꯥꯏꯅ ꯑꯉꯥꯡꯁꯤꯡꯗꯣ ꯐꯖꯅ ꯀꯩꯅꯣ ꯌꯣꯛꯈꯠ ꯌꯣꯛꯄꯤꯔꯒ ꯁꯨꯃꯥꯏꯅ ꯅꯣꯡꯃꯗꯤ ꯅꯨꯡꯉꯥꯏꯕ ꯐꯪꯅꯤꯀꯣ ꯍꯥꯏꯕꯒꯤ ꯑꯁꯥꯗ ꯐꯖꯅ ꯂꯩꯔꯤꯒ ꯑꯉꯥꯡꯁꯤꯡꯗꯣ ꯀꯩꯅꯣ ꯀꯩꯅꯣ ꯁꯞꯄꯣꯔꯠ ꯇꯧꯔꯣ ꯑꯗꯨ ꯑꯣꯏꯔꯗꯤ ꯅꯨꯡꯉꯥꯏꯕ ꯐꯪꯒꯅꯤ
ꯔꯦꯟꯗ ꯂꯩꯕ꯭ꯔꯥ ꯅꯠꯇ꯭ꯔꯒ ꯅꯣꯏꯒꯤ ꯌꯨꯝ ꯂꯩꯕ꯭ꯔꯥ ꯁꯤꯗ
ꯎꯝ ꯀꯩꯅꯣꯗ ꯂꯩ ꯀ꯭ꯋꯥꯇꯔꯗ ꯂꯩ
ꯑꯣ ꯑꯣ ꯑꯆꯥ ꯆꯥ ꯐꯩꯅꯦ ꯑꯗꯨꯗꯤ
ꯐꯩ ꯍꯥꯏꯁꯤꯔꯥ ꯈꯪꯗ꯭ꯔꯦ
ꯐꯩ ꯐꯩ ꯃꯤꯅ ꯄꯩꯁꯥ ꯌꯥꯝ ꯌꯥꯝ ꯇꯤꯡꯅ ꯇꯤꯡꯉꯒ ꯂꯩꯕ ꯂꯩꯕ ꯃꯇꯝꯗ ꯅꯣꯏꯅ ꯀ꯭ꯋꯥꯇꯥꯔꯗ ꯂꯩꯕ ꯐꯪꯕꯁꯦ ꯌꯥꯝ ꯐꯩ
ꯑꯩꯈꯣꯏꯁꯨ ꯍꯧꯖꯤꯛ ꯄꯩꯁꯥ ꯌꯥꯝ ꯌꯥꯝ ꯊꯤꯔꯒꯀꯣ ꯃꯤꯉꯣꯟꯗ ꯄꯤꯊꯣꯛꯑꯒ ꯂꯩ ꯂꯩꯕꯅꯤꯍꯤ
ꯎꯝ
ꯁꯨꯃꯥꯏꯅ ꯂꯩꯔꯒ ꯀꯔꯤ
ꯑꯗꯨ ꯇꯧꯗ꯭ꯔꯁꯨ ꯌꯥꯗꯕ
ꯑꯣ ꯑꯗꯨꯅꯦ ꯃꯇꯝ ꯐꯠꯇꯕꯁꯤꯅ ꯃꯔꯣꯜ ꯑꯃꯀꯣ ꯁꯤ ꯍꯧꯖꯤꯛꯀꯥꯟ ꯈꯔ ꯇꯧꯍꯧꯗ꯭ꯔꯗꯤ ꯌꯥꯗꯕ
ꯀꯔꯤ ꯀꯔꯤ ꯃꯊꯦꯜ ꯆꯥꯔꯒꯦ ꯉꯁꯤꯗꯤ
ꯑꯩꯈꯣꯏ ꯆꯤꯛꯀꯟ ꯇꯧꯌꯤꯗ ꯉꯁꯤ
ꯍꯥꯎꯋꯤꯅꯦ
ꯑꯁ ꯌꯥꯝ ꯀꯟꯅ ꯍꯥꯎꯇꯦ ꯂꯣꯀꯦꯜꯒꯤ ꯅꯠꯇꯕꯅꯤꯅ
ꯂꯣꯀꯦꯜꯒꯤ ꯅꯠꯇꯕꯗꯨꯅ ꯍꯦꯟꯅ ꯍꯥꯎꯔꯤ ꯀꯩꯅꯣ
ꯑꯁ ꯚꯤꯇꯥꯃꯤꯟ ꯗꯤ ꯚꯤꯇꯥꯃꯤꯟ ꯗꯤ ꯋꯥꯠꯍꯧ ꯋꯥꯠꯍꯧꯔꯦꯗꯅ
ꯁꯔꯨꯒꯖꯦ ꯂꯣꯏꯅ ꯆꯥꯔꯒ
ꯑꯗꯨꯁꯨ ꯌꯥꯗꯤ ꯌꯥꯕꯖꯥꯠꯅꯤ
ꯍꯧꯖꯤꯛꯀꯥꯟꯁꯦ ꯑꯁ ꯑꯩꯈꯣꯏꯒꯤ ꯑꯩꯈꯣꯏꯒꯤ ꯔꯦꯠꯁꯦ ꯂꯩꯕ ꯌꯥꯝ ꯅꯨꯡꯉꯥꯏꯔꯛꯇ꯭ꯔꯦꯅꯦ ꯂꯤ ꯐꯦꯃꯤꯂꯤ ꯌꯥꯝ ꯂꯩꯕꯒꯤꯀꯣ ꯑꯉꯥꯡꯁꯤꯡ ꯃꯆꯥꯁꯤꯡ ꯂꯥꯛꯑ ꯌꯥꯝ ꯂꯥꯡꯕ ꯈꯛꯇꯀꯣ ꯑꯁ
ꯎꯝ
ꯃꯔꯛ ꯃꯔꯛꯇꯤ ꯐꯨꯒꯦ ꯇꯧꯅꯤ ꯑꯉꯥꯡꯁꯤꯡꯗꯣ ꯁꯨꯝ ꯁꯨꯝ ꯍꯦꯟꯖꯜꯂꯨꯏꯕꯀꯣ ꯃꯣꯏ ꯏꯁꯥ ꯃꯁꯥꯒꯤ ꯔꯨꯝꯗ ꯈꯛꯇ ꯂꯩꯇꯕ ꯂꯩꯇꯅ ꯑꯣꯛꯄ ꯔꯨꯝ ꯖꯒꯥꯗ ꯇꯦꯔꯦꯁꯇ ꯑꯣꯏ ꯀꯩꯗ ꯑꯣꯏ ꯄꯪꯪꯂꯥꯡꯗ ꯂꯥꯡꯉꯥ ꯂꯩꯌꯦꯕ ꯅꯣꯏꯔꯣꯝꯒꯤ ꯃꯤꯁꯨ ꯑꯩꯒ ꯌꯥꯝ ꯂꯩꯃꯤꯟꯅꯩꯌꯦꯀꯣ
ꯎꯝ
ꯗ ꯍꯧꯖꯤꯛ ꯈꯣꯏ ꯈꯔ ꯂꯩꯃꯤꯟꯅꯩ ꯃꯧ ꯑꯃꯁꯨ ꯂꯩꯃꯤꯟꯅꯩꯌꯦ ꯑꯁ꯭ꯋꯥꯏꯗ ꯏꯆꯥꯕꯨ ꯁ꯭ꯀꯨꯜ ꯇꯝꯍꯜꯂꯒ ꯂꯩꯕꯀꯣ
ꯎꯝ
ꯋꯦꯗꯔꯁꯦ ꯍꯧꯖꯤꯛꯀꯥꯟꯁꯦ ꯈꯔ ꯕꯦꯔꯥ ꯇꯧꯏꯀꯣ
ꯑꯁ ꯌꯥꯝ ꯅꯨꯡꯉꯥꯏꯇꯦ ꯋꯦꯗꯔꯁꯦ
ꯑꯩꯗꯤ ꯆꯨꯕꯗꯣ ꯄꯥꯝꯃꯦꯕꯀꯣ ꯅꯣꯡꯁꯦ ꯆꯨ ꯆꯨꯗꯦꯅꯦ ꯁꯤꯗꯁꯦ ꯁ꯭ꯋꯥꯏꯗꯁꯦ ꯆꯤꯡ ꯔꯣꯝꯗꯗꯤ ꯂꯣꯏꯔꯦ ꯍꯥꯏꯅꯦ ꯆꯨꯕꯁꯤꯅ
ꯎꯝ ꯅꯣꯡ ꯆꯨꯒꯦ ꯆꯨꯒꯦ ꯇꯧꯔꯒꯀꯣ ꯗꯨꯝ ꯃꯪꯉꯒ ꯆꯨꯗꯤ ꯆꯨꯗꯕ
ꯁꯥꯕꯁꯦ ꯑꯗꯨꯝ ꯍꯦꯟꯒꯠ ꯑꯗꯨꯝ ꯑꯗꯨꯝ ꯍꯦꯟꯒꯠꯂꯦꯕꯀꯣ ꯑꯗꯨꯅ ꯑꯁ ꯌꯥꯗ꯭ꯔꯦꯅꯦ ꯐꯃꯨꯡꯗ ꯐꯥꯎ ꯇꯨꯝꯕ ꯉꯝꯗ꯭ꯔꯦꯅꯦ ꯐ꯭ꯂꯣꯔꯗ ꯊꯥꯔꯒ ꯐꯤ ꯈꯔ ꯊꯥꯔꯒ ꯇꯨꯝꯕꯅꯤ ꯁꯥꯃꯟꯕꯒꯤꯀꯣ
ꯎꯝ ꯁꯝꯃꯔꯗ ꯐꯦꯟ ꯑꯣꯏꯍꯧꯕꯁꯤꯡꯁꯦ ꯋꯥꯔꯝꯃꯅꯤ ꯁꯨꯛ ꯃꯨꯠ ꯃꯨꯠꯇꯕꯤꯗ ꯑꯗꯨꯝ ꯎꯪꯂꯒ ꯊꯝꯕꯗꯣ
ꯃꯥꯟꯅꯤ ꯑꯁ ꯃꯩꯒꯤ ꯕꯤꯜ ꯊꯤꯗ꯭ꯔꯗꯤ ꯂꯣꯏꯔꯦꯍꯦ ꯁꯝꯃꯔꯒꯤꯗꯤ
ꯑꯣ ꯇꯧꯔꯝꯃꯅꯤ ꯄꯤꯕꯁꯤꯡꯗꯤ
ꯎꯝ ꯑꯈꯣꯏꯗꯤ ꯁꯨꯕ ꯑꯈꯣꯏꯗꯤ ꯁꯨꯃꯥꯏꯅ ꯑꯈꯣꯏ ꯏꯁꯥ ꯏꯁꯥꯅ ꯔꯤꯆꯥꯔꯖ ꯇꯧꯔꯒꯀꯣ
ꯎꯝ ꯊꯥ ꯊꯥꯗ ꯃꯌꯥꯝ ꯃꯌꯥꯝ ꯇꯥꯔꯝꯃꯅꯤ
ꯑꯈꯣꯏꯗꯤ ꯊꯥ ꯊꯥꯒꯤ ꯇꯧꯗ꯭ꯔꯦ ꯑꯩꯈꯣꯏꯅ ꯑꯈꯣꯏꯅ ꯌꯥꯔꯤꯉꯩ ꯔꯤꯆꯥꯔꯖ ꯇꯧꯕꯗꯣ ꯑꯗꯨꯝ ꯑꯈꯣꯏꯅ ꯌꯥꯝꯅ ꯇꯧꯔꯗꯤ ꯑꯗꯨꯝ ꯀꯨꯏꯅ ꯆꯠꯂꯦ ꯑꯗꯨ ꯃꯊꯟꯗ ꯑꯃꯨꯛꯀ ꯊꯥ ꯑꯅꯤ ꯑꯍꯨꯝꯗꯤ ꯆꯠꯄꯁꯨ ꯌꯥꯎꯋꯤꯗ ꯋꯥꯟ ꯀꯦꯒꯤ ꯑꯈꯣꯏ ꯑꯗꯨꯝ ꯔꯤꯆꯥꯔꯖ ꯇꯧꯕꯗ ꯀꯣ
ꯃꯥꯏꯅ ꯇꯧꯋꯦ
ꯁꯥꯕꯁꯤꯅ ꯑꯁ ꯍꯥꯏꯔꯗꯤ ꯈꯔꯗꯤ ꯐꯩꯌꯦ ꯅꯣꯡꯁꯨ ꯅꯣꯡ ꯀꯟꯅ ꯆꯨꯔꯁꯨ ꯅꯣꯡꯃꯨꯛꯀ ꯀꯟꯅꯗꯤ ꯂꯩꯈꯣꯝ ꯑꯣꯏ ꯀꯩꯀꯩ ꯑꯣꯏ ꯌꯥꯝ ꯊꯣꯛꯄꯗꯣ ꯑꯗꯨꯁꯨ ꯑꯃꯔꯣꯝꯗ ꯍꯥꯏꯔꯗꯤ ꯇꯟꯕ ꯇꯧꯕꯗ ꯕꯦꯔꯥ ꯌꯥꯝ ꯃꯨꯒ ꯀꯥꯕꯀꯣ
ꯗꯨꯨꯅꯦ
ꯑꯗꯨꯒꯤ ꯑꯁ ꯀꯩꯅꯣ ꯇꯧꯋꯦꯕ
ꯃꯤꯁꯤꯡꯁꯦ ꯅꯣꯡ ꯅꯣꯡ ꯆꯨꯔꯁꯨ ꯅꯣꯡ ꯆꯨꯃꯜꯂꯦ ꯍꯥꯏꯕ
ꯎꯝ
ꯅꯨꯡꯁꯥ ꯊꯣꯛꯑꯁꯨ ꯅꯨꯡꯁꯥ ꯁꯥꯏ ꯍꯥꯏꯕ
ꯀꯝꯄ꯭ꯂꯦꯟ ꯀꯝꯄ꯭ꯂꯦꯟꯇ ꯉꯥꯏꯔꯦꯅꯦ ꯈꯣꯏꯁꯦ
ꯎꯝ ꯂꯥꯏ ꯂꯥꯏ ꯑꯣꯏꯍꯧꯕꯁꯦ ꯃꯀꯣꯛ ꯉꯎꯔꯝꯃꯅꯤ
ꯃꯥꯟꯅꯦ ꯃꯥꯟꯅꯦ